ꯍꯜꯂꯣ
ꯏꯕꯣ
ꯇꯥꯏꯌꯦ ꯇꯥꯏꯌꯦ ꯏꯌꯥꯝꯕ ꯇꯥꯏꯌꯦ ꯅꯨꯡꯉꯥꯢꯔꯤꯌꯦ
ꯑꯩꯈꯣꯏꯒꯤ ꯏꯟꯁꯥꯡ ꯉꯁꯤꯒꯤ ꯑꯥ ꯁꯒꯣꯜ ꯍꯋꯥꯏ ꯁꯒꯣꯜ ꯍꯋꯥꯏꯗꯨꯒ ꯉꯥ ꯑꯌꯥꯏꯕꯒ ꯐꯖꯅ ꯇꯧꯔꯒ ꯊꯣꯡꯇꯣꯛꯑꯒ ꯆꯥꯔꯦ
ꯑꯣ ꯑꯗꯣ ꯑꯩꯅ ꯉꯁꯥꯏꯗꯤ ꯑꯩ ꯀꯩꯅꯣ ꯍꯥꯏꯗꯤ ꯆꯧꯃꯤꯟ ꯆꯧꯃꯤꯟ ꯃꯄꯥꯟꯗꯒꯤ ꯑꯣꯔꯗꯔ ꯇꯧꯔꯒ ꯑꯃ ꯂꯩꯩꯔ ꯆꯥꯏ
ꯑꯣ ꯏꯌꯥꯝꯕ ꯑꯗꯣ ꯁꯤꯂꯣꯡꯁꯤꯕꯨ ꯑꯣꯛ ꯁꯥꯒꯨꯝꯕ ꯑꯣꯛꯀꯨꯝꯕ ꯀꯩꯒꯨꯝꯕ ꯐꯪꯗ꯭ꯔꯣ
ꯐꯪꯉꯦ ꯐꯪꯉꯦ ꯐꯪꯉꯤ ꯑꯗꯨꯝ ꯐꯪ ꯀꯝꯄꯜꯁꯔꯤ ꯑꯗꯨꯗꯤ ꯏꯐꯪ
ꯑꯣꯍꯣ ꯑꯁꯤꯁꯦ ꯃꯣꯏꯒꯤ ꯈꯥꯁꯤ ꯀꯥꯡꯕꯨꯨ ꯑꯗꯒꯤ ꯁꯤꯂꯣꯡꯗ ꯂꯩꯔꯤꯕ ꯃꯃꯤꯉꯩ ꯑꯗꯨꯕꯨ ꯑꯩꯈꯣꯏ ꯑꯣꯛꯁꯥꯁꯦ ꯆꯥꯕ꯭ꯔꯣ ꯀꯃꯥꯏꯅ ꯇꯧꯒꯦ ꯍꯥꯢꯗꯤ
ꯃꯣꯢꯗꯤ ꯂꯣꯢ ꯆꯥꯌꯦ ꯃꯣꯢ ꯑꯗꯨꯝ
ꯀꯩꯅꯣ ꯀꯩꯅꯣ ꯌꯩꯕ ꯃꯈꯣꯟ ꯁꯥꯒ ꯁꯦꯝꯃꯤꯔꯣ ꯌꯩꯕ ꯃꯈꯣꯟꯜ ꯇꯥꯏꯁꯤꯕꯣ
ꯑꯗꯣ ꯑꯩꯅ ꯑꯩꯈꯣꯏꯒꯤ ꯀꯩ ꯍꯥꯏꯇꯥꯔꯦ ꯑꯩꯅ ꯋꯥꯔꯤ ꯈꯔ ꯍꯥꯏꯅꯤꯡꯉꯁꯤ ꯀꯩꯅꯣ ꯍꯥꯏꯕꯗ ꯑꯩꯈꯣꯏꯒꯤ ꯑꯥ ꯀꯩ ꯍꯥꯏꯇꯥꯔꯦ ꯄꯨꯜꯁꯤꯁꯦ ꯑꯈꯣꯏ ꯀꯣꯛꯁꯦ
ꯑꯥ
ꯑꯈꯣꯏ ꯀꯣꯛꯁꯤꯅ ꯀꯩ ꯍꯥꯏꯇꯥꯔꯦ ꯑ ꯅꯪ ꯉꯔꯥꯡꯁꯨ ꯍꯥꯏꯗꯅ ꯈꯟꯕ ꯃꯇꯝꯗ ꯁꯨꯃꯥꯏ ꯁꯨꯃꯥꯏꯅ ꯇꯧꯔꯒ ꯋꯥꯍꯟꯕ ꯏꯁꯥꯗ ꯋꯥꯍꯟꯕ ꯐꯠ ꯐꯖꯅ ꯍꯥꯏꯗꯅ ꯑꯗꯣ ꯃꯁꯤ ꯋꯥꯍꯟꯅꯅꯕ ꯅꯨꯡꯉꯥꯏꯅꯕ ꯀꯃꯥꯏꯅ ꯇꯧꯅꯤ ꯍꯥꯏꯕꯖꯦ
ꯑꯃ ꯇꯦꯛꯇꯤꯁꯁꯨ ꯂꯩꯔꯤꯕ ꯈꯪꯕꯔ꯭
ꯑꯥ
ꯑꯗꯨꯒꯤ ꯑꯗꯨꯒꯤ ꯇꯦꯛꯇꯤꯁꯁꯨ ꯂꯩꯔꯤꯕꯀꯣ
ꯑꯥ
ꯑꯈꯣꯏꯒꯤ ꯀꯩ ꯍꯥꯏꯇꯥꯔꯦ ꯅꯨꯡꯉꯥꯏꯅ ꯑꯗꯨꯗꯒꯤ ꯋꯥꯈꯟꯁꯤ ꯇꯦꯡꯅ ꯑꯗꯨꯗꯒꯤ ꯁꯥꯟꯇꯤꯗ ꯂꯩꯅꯕ ꯀꯃꯥꯏꯅ ꯂꯩꯅꯤ ꯍꯥꯏꯕꯁꯦ
ꯎꯝ
ꯁꯝꯅ ꯍꯥꯏꯕꯗ ꯈꯣꯏ ꯃꯤꯑꯣꯏꯕꯖꯤꯅ
ꯋꯥꯈꯟ ꯏꯁꯣꯔ ꯅꯤꯡꯉꯤꯕ ꯑꯗꯨꯗꯒꯤ ꯀꯩꯅꯣ ꯑꯥ ꯑꯩꯈꯣꯏꯅ ꯂꯥꯏ ꯈꯣꯏꯔꯝꯃꯤꯕ ꯖꯤꯡꯖꯦ
ꯎꯝ
ꯃꯁꯤ ꯀꯩꯅꯣ ꯍꯥꯏꯕꯗ
ꯈꯣꯏꯒꯤ ꯋꯥꯈꯟꯖꯤꯅ ꯁꯥꯒꯠꯄꯗꯒꯤ ꯑꯈꯣꯏ ꯋꯥꯈꯟꯖꯤꯅ ꯈꯟꯕꯗꯒꯤ ꯑꯥ ꯃꯁꯤ ꯂꯩ ꯃꯁꯤ ꯅꯤꯡꯕ ꯌꯥꯏ ꯍꯥꯏꯕꯗꯒꯤ ꯈꯟꯕꯗꯒꯤ ꯅꯠꯇ꯭ꯔꯥ ꯅꯤꯡꯉꯤ ꯃꯌꯥꯝꯁꯤ
ꯎꯝ ꯃꯥꯅꯦ
ꯑꯗꯣ ꯑꯈꯣꯏꯅ ꯑꯈꯣꯏꯅ ꯁꯤ ꯃꯁꯤ ꯑꯥ ꯑꯥ ꯈꯣꯏꯅꯖꯨ ꯉꯁꯤ ꯕꯧ ꯏꯁꯣꯔꯖꯤ ꯅꯤꯡꯕ ꯇꯤꯅꯤꯡꯉꯁꯖꯨ ꯑꯈꯣꯏ ꯍꯛꯆꯥꯡꯖꯤꯅ ꯄꯈꯠꯄ ꯊꯨꯀꯟꯅꯤꯡꯉꯤ ꯀꯩꯇꯨꯝꯗ ꯊꯣꯛꯂꯛꯀꯗꯕ ꯃꯗ ꯉꯥꯛꯊꯣꯡꯈꯕ ꯑꯁꯤ ꯑꯩꯈꯣꯏꯒꯤ ꯋꯥꯈꯟꯖꯤꯅ ꯑ ꯀꯩ ꯍꯥꯏ ꯇꯥꯔꯦ ꯇꯨꯡꯒꯤ ꯎꯗ꯭ꯔꯒꯁꯨ ꯑꯗꯨꯒꯤ ꯋꯥꯈꯟꯅ ꯄꯥꯈꯠꯂꯤꯅꯦꯕ ꯊꯣꯛꯂꯛꯄ ꯑꯣꯏꯔꯣ ꯀꯩꯅꯣꯝ ꯇꯧꯕ ꯑꯣꯏꯔꯣ ꯍꯥꯏ ꯃꯇꯝꯗ ꯅꯠꯇ꯭ꯔꯥ
ꯃꯁꯤ ꯃꯌꯥꯝꯁꯤꯅ ꯄꯥꯈꯠꯇꯅꯕ ꯑꯈꯣꯏꯒꯤ ꯍꯛꯆꯥꯡꯁꯤꯅ ꯀꯩ ꯍꯥꯏ ꯇꯥꯔꯦ ꯑꯗꯨꯛꯀꯤ ꯃꯇꯤꯛ ꯀꯟꯇ꯭ꯔꯣꯜ ꯇꯧꯕ ꯌꯥꯥꯏ
ꯍꯣꯏ
ꯅꯪꯒꯤ ꯁꯤꯒꯤ ꯀꯟꯇ꯭ꯔꯣꯜꯁꯦ ꯈꯪꯕ꯭ꯔ ꯌꯥꯝꯅ ꯂꯥꯏꯕ ꯇꯦꯛꯇꯤꯁ ꯀꯨꯝꯕꯅꯦꯕ ꯈꯪꯕ꯭ꯔ ꯑꯗꯨꯛꯀꯤ ꯌꯝꯅ ꯂꯥꯏ ꯕ ꯑꯗꯨꯛꯀꯤ ꯌꯝꯅ ꯀꯩ ꯍꯥꯏꯇꯥꯔꯦ
ꯎꯝ
ꯍꯣꯠꯅꯕ ꯍꯣꯠꯅꯕꯒꯤ ꯅꯣꯡꯃꯒꯤ ꯍꯣꯠꯅꯗꯕ ꯌꯥꯗ ꯄꯣꯠ ꯑꯝꯅꯤ
ꯎꯝ
ꯅꯪ ꯅꯁꯗ ꯑꯥ ꯀꯔꯤꯒꯨꯝꯕ ꯃꯤꯠ ꯑꯩꯁꯤꯟꯂꯒ ꯑꯣꯏꯔꯣ ꯃꯠꯇ꯭ꯔ
ꯑꯥ ꯑꯥ
ꯐꯝꯃꯒꯥ ꯅꯨꯉꯥꯏꯃꯟꯗ ꯁꯜꯂꯒ ꯅꯪꯗꯤ ꯅꯪ ꯑꯗꯨ ꯀꯥꯟꯗ ꯐꯝꯃ ꯀꯥꯟꯗ ꯅꯨꯡꯉꯥꯏꯅꯗꯤ ꯐꯪꯉꯦ ꯗꯨꯒ ꯅꯪ ꯔꯤꯕꯣ ꯅꯪ ꯃꯤꯠ ꯑꯨꯏꯁꯜꯂꯒ ꯌꯥꯝꯅ ꯐꯪꯗꯅ ꯃꯤꯅ ꯑꯥ ꯑꯃꯃꯨꯛ ꯌꯥꯝ ꯇꯥꯡꯅ ꯐꯪꯕꯅꯤ ꯁꯦꯀꯦꯟ ꯈꯔ ꯈꯛꯇꯪ ꯐꯝꯃꯒꯥ ꯀꯩ ꯍꯥꯏꯇꯥꯏ ꯍꯩꯅꯔꯣꯏꯕ ꯅꯁꯥꯁꯦ ꯃꯔꯥꯡ ꯃꯔꯥꯡ ꯆꯥꯕ꯭ꯂꯛ ꯋꯥꯈꯟ ꯑꯃ ꯃꯇꯤꯡ ꯃꯇꯤꯡ ꯃꯇꯤꯡ ꯂꯛꯀꯅꯤ ꯀꯩꯅꯣꯝ ꯇꯧꯅꯤꯡꯕ ꯐꯧꯅꯤ ꯀꯩꯅꯣꯝ ꯇꯧꯅꯤꯡꯕ ꯑꯝ ꯐꯧꯅꯤ ꯑꯁꯤꯒꯤꯗꯤ ꯀꯧꯒꯦꯔꯣ ꯈꯣꯏꯒꯤ ꯋꯥꯈꯟꯁꯦ ꯑꯦꯡꯒꯦꯖ ꯑꯣꯏ ꯑꯦꯅꯤ ꯑꯣꯔ ꯑꯥꯅꯤ ꯄ꯭ꯂꯦꯠꯐꯧ ꯒꯨꯝꯕ ꯑꯃꯗꯥ ꯑꯦꯡꯒꯦꯖ ꯇꯧꯕꯁꯦ ꯑꯁ ꯑꯁꯤꯁꯤꯅ ꯀꯩ ꯍꯥꯏꯇꯥꯔꯦ ꯑꯇꯣꯞꯄ ꯋꯥꯈꯟꯗꯒꯤ ꯀꯥꯎꯊꯣꯛꯍꯜꯂꯦꯕ ꯈꯪꯕ꯭ꯔ
ꯃꯥꯥꯅꯦ
ꯑꯗꯨꯒ ꯀꯥꯎꯊꯣꯛꯍꯟꯗꯅꯕ ꯁꯥ ꯑꯗꯨꯗꯒꯤ ꯁꯤ ꯃꯌꯥꯝꯁꯤꯡꯁꯦ ꯀꯥꯎꯊꯣꯛ ꯑꯝꯒꯁꯨ ꯀꯥ ꯀꯔꯤ ꯍꯥꯏꯇꯥꯔꯦ ꯑꯥ ꯅꯨꯉꯥꯏꯅ ꯌꯥꯝꯅ ꯐꯖꯕ ꯃꯑꯣꯡꯗ ꯑꯈꯣꯏꯒꯤ ꯑꯦꯃꯤ ꯑꯥ ꯃꯤꯃꯒꯤ ꯃꯇꯦꯡ ꯌꯥꯎꯗꯅ ꯁꯝ ꯅꯪ ꯑꯣꯏꯖꯨ ꯌꯥꯏ ꯍꯧꯖꯤꯛ ꯑꯥ ꯇꯁꯦꯡꯅ ꯍꯥꯏꯔ ꯀꯥꯟꯗ ꯅꯪ ꯅꯪꯁꯦ ꯃꯐꯝ ꯑꯃꯗ ꯄ꯭ꯔꯦꯁꯔ ꯑꯣꯏꯅ ꯀꯩꯀꯩ ꯊꯕꯛ ꯑꯃꯃꯥ ꯇꯩꯅ ꯅꯪ ꯅꯇꯣꯝꯇ ꯍꯤꯡꯕ ꯃꯇꯝꯗ ꯈꯔ ꯋꯥꯅꯤ ꯋꯥꯔꯣꯏ ꯑꯗꯨ ꯀꯝꯄꯅꯤ ꯑꯝ ꯀꯝꯄꯅꯤ ꯑꯃ ꯆꯪꯉꯗꯤ ꯅꯪ ꯃꯤ ꯑꯃꯒ ꯈꯪꯅꯂꯛ ꯆꯪꯗꯅꯕ ꯍꯣꯠꯅꯕꯗ ꯑꯗꯨꯒꯤ ꯍꯣꯏꯅꯦ ꯑꯗꯨ ꯆꯪꯉꯅꯤ ꯐ꯭ꯔꯦꯟ ꯑꯃ ꯑꯣꯏꯅꯤꯕꯀꯣ ꯗꯣ
ꯃꯥꯅꯦ
ꯑ ꯑꯗꯨꯁꯦ ꯇ꯭ꯔꯦꯟ ꯑꯣꯏꯕꯁꯤ ꯃꯣꯏ ꯑꯗꯨ ꯇ꯭ꯔꯦꯟ ꯑꯣꯏꯔꯦ ꯑꯗꯨꯣꯏ ꯈꯔ ꯁꯣꯏꯕ ꯉꯥ ꯑꯃ ꯌꯥꯎꯅ ꯑꯗꯨ ꯐꯦꯝ ꯔꯝ ꯔꯨꯞ ꯂ ꯂꯤ ꯌꯥ ꯍꯥꯏꯥ ꯇ ꯊꯄ ꯑꯁꯣꯛꯀꯉ ꯊꯣꯛꯣꯡꯄ ꯃꯤ ꯌꯥꯎꯅꯥꯔꯤ ꯉꯥꯛꯇꯥꯅꯦꯕꯥ ꯑꯗꯣ ꯁꯤ ꯃꯌꯥꯝꯁ ꯌꯥꯎꯗꯅꯕ ꯅꯪ ꯅꯣꯟꯗ ꯍꯤꯡꯕ ꯑꯃ ꯗꯔꯀꯥ ꯑꯣꯏ ꯑꯣ ꯅꯪ ꯇ ꯍꯦꯕ ꯅꯪ ꯅꯪ ꯅꯪ
ꯑꯥ
ꯃꯦꯟ ꯃꯦꯟ ꯅꯛꯁꯜꯂꯛ ꯀꯗꯕꯥꯗꯨ ꯑꯥ
ꯃꯥꯅꯦ ꯑꯗꯨꯀꯥꯟꯗ ꯋꯥꯈꯟ ꯇꯥꯃꯤꯟꯅꯗꯣꯏꯅꯦꯕ
ꯑꯥ ꯋꯥꯈꯟ ꯇꯥꯃꯤꯟꯅꯗꯣꯏꯅꯦꯕ ꯅꯪꯅ ꯑꯩꯆꯦ ꯏꯁꯥꯁꯦ ꯐ꯭ꯔꯦꯟ ꯑꯣꯏꯅ ꯑꯩꯩꯃꯦ ꯐ꯭ꯔꯦꯟꯁꯦ ꯏꯕꯟꯅꯤꯁꯦ ꯀꯃꯥꯏꯅ ꯍꯤꯡꯃꯤꯟꯅ ꯖꯦ ꯀꯃꯥꯏꯅ ꯑꯥ ꯇꯥꯃꯤꯟꯅꯖꯦ ꯀꯃꯥꯏꯅ ꯑꯥ ꯑꯥ ꯂꯥꯡꯂꯤꯟꯅꯖꯦ ꯀꯃꯥꯏꯅ ꯏꯟꯖꯣꯏ ꯇꯧꯃꯤꯟꯅꯁꯦ ꯅꯪꯉꯣꯟꯗ ꯐꯄꯝ ꯐꯧꯔꯛꯀꯅꯤ ꯑꯈꯣꯏ ꯁꯥꯟꯇꯤꯒꯤ ꯑꯈꯣꯏꯒꯤ ꯋꯥꯈꯜꯗ ꯁꯥꯟꯇꯤ ꯑꯌꯤꯡꯕ ꯑꯗꯨꯗꯒꯤ ꯑꯥ ꯆꯕꯨ ꯍꯥꯏꯇꯔꯦ ꯁꯤꯡ ꯋꯥꯈꯟꯒꯤ ꯂꯣꯏꯅ ꯆꯨꯝꯊꯣꯛꯔꯛꯏ ꯌꯗꯦ ꯅꯪꯉꯣꯟꯁꯨ ꯐꯝꯐꯝꯅ ꯃꯤꯠ ꯑꯨꯏꯁꯤꯟ ꯇꯧ ꯅꯪ ꯃꯊꯟꯗ ꯃꯊꯟꯗꯗ ꯐꯝꯃꯒ ꯅꯪ ꯂꯣꯏꯁꯜꯂꯒ ꯀꯩ ꯍꯥꯏꯇꯥꯔꯦ ꯇ ꯋꯥꯗ ꯑꯣꯏꯔꯣ ꯑꯗꯨ ꯁꯨꯗ꯭ꯔ ꯑ ꯁꯃꯨꯗ꯭ꯔ ꯃꯄꯥꯟ ꯑꯣꯏ ꯆꯤꯡ ꯆꯤꯡꯗ ꯂꯩꯔꯤꯅꯦꯅ ꯈꯟꯕꯅꯦꯕ
ꯍꯣꯏ
ꯏꯁꯤꯡ ꯃꯅꯥꯛꯇ ꯂꯩꯌꯦꯅꯦꯅ ꯈꯟꯃꯤꯗ ꯑꯗꯨ ꯑꯩꯅ ꯆꯞ ꯃꯥꯟꯅꯅ ꯅꯪ ꯀꯔꯤꯒꯨꯝꯕ ꯇꯁꯦꯡꯅꯩ ꯍꯥꯏꯒꯦꯕ ꯏꯁꯤꯡ ꯑꯅꯤ ꯒ꯭ꯂꯥꯁ
ꯎꯝ
ꯑꯗꯨꯒ ꯏꯁꯤꯡ ꯑꯃꯗꯤ ꯅꯪꯅꯪ ꯃꯨꯟꯅ ꯌꯦꯡꯉꯒ ꯅꯪꯖꯤ ꯈ꯭ꯋꯥꯏꯗꯒꯤ ꯐꯠꯇꯕ ꯑꯣ ꯋꯥ ꯃꯗꯨꯥꯁ ꯠꯇꯃ ꯁ ꯍꯥꯏꯥꯏꯝ ꯈ ꯑꯃꯗꫭ ꯍꯥꯏ
ꯃꯥ
ꯒ꯭ꯂꯥꯁ ꯑꯃꯗꯨꯗ ꯈꯛꯇꯪ ꯍꯥꯏ ꯃꯇꯝꯗ ꯃꯥꯒꯤ ꯁꯛꯐꯝ ꯑꯃ ꯆ‌ꯦꯟꯁ ꯇꯧꯔꯛꯀꯅ‌ꯦꯕ ꯑꯗꯨꯒꯤ ꯒꯤꯂꯁꯇ‌ꫭ ꯑꯁꯤꯖꯤ ꯀꯩꯋꯤ ꯀꯍ ꯍꯥꯏꯇꯥꯔꯦ ꯑꯩꯈꯣꯏꯒꯤ ꯃꯅꯨꯡꯗ ꯑꯣꯏꯕ ꯑꯩꯒꯤ ꯀꯩ ꯍꯥꯏꯇꯥꯔꯦ ꯏꯅꯔꯖꯤꯁꯦ ꯑꯗꯨꯛꯀꯤ ꯃꯇꯤꯛ ꯏꯅꯔꯖꯤ ꯋꯥꯡꯉꯦ ꯑꯗꯨꯒꯤ ꯏꯁꯥꯁꯦ
ꯃꯥꯅꯦ
ꯑꯣ ꯀꯩꯅꯥ ꯀꯅꯥꯅꫭꯝ ꯇꯥꯟꯅꯔꯛꯄ ꯃꯇꯝꯗ ꯅꯪ ꯆꯣꯡꯉꯒ ꯆꯦꯟꯕ ꯉꯝꯃꯦ ꯍꯥꯏꯁ‌ꯦ ꯁꯦꯡꯉꯤꯅꯦꯕ
ꯃꯥꯅ‌ꯦ
ꯑꯩ ꯇꯁꯦꯡꯅ ꯍꯥꯏꯒ‌ꯦ ꯀꯔꯤꯝꯇ ꯀꯥꯕ ꯉꯝꯗꯕ ꯄꯣꯠꯇꯣ ꯅꯪ ꯀꯥꯕ ꯉꯝꯝꯕꯒꯤꯅꯦ ꯑꯗꯨ ꯅꯪ ꯅꯁꯥꯅ ꯏꯃꯥꯖꯤꯟ ꯇꯧꯕ ꯉꯝꯃꯣꯏꯗꯣꯏꯅꯦꯕ ꯑꯁ ꯀꯩꯅꯣ ꯇꯧ ꯆ ꯆ ꯇꯧꯦ ꯈꯟꯗꯕ ꯃꯁꯤ ꯇꯧ ꯃꯁꯤꯁꯨ ꯀꯧꯏꯤ ꯏꯅꯔꯖꯤ ꯐꯣꯔꯝ ꯇꯧꯋꯦ ꯅꯪ ꯅꯁꯖꯤꯗ ꯑꯗꯨꯛꯀꯤ ꯃꯇꯤꯛ ꯑꯗꯨꯒꯤ ꯏꯔꯖꯤꯖ‌ꯦ ꯅꯪꯅ ꯁꯤꯖꯟꯅꯗꫭꯏꯅ‌ꯦꯕ ꯀꯨꯜ ꯗꯥꯎꯟ ꯇꯧꯍꯟꯕ
ꯎ ꯎ
ꯍꯥꯏꯕꯁꯤ ꯅꯪ ꯇ ꯇꯃꯦ ꯃꯥ ꯆꯟ ꯇꯕ ꯐꯝꯃ ꯂꯩꯌꯨ ꯅꯪ ꯍꯧꯔꯛꯄꯗꯒꯤ ꯅꯪꯅ ꯄꯣꯛꯂꯛꯄꯗꯒꯤ ꯑꯩꯁꯦ ꯀꯃꯥꯏꯅ ꯍꯤꯡꯅꯈꯤꯒꯦ ꯁꯨꯝ ꯏꯃꯥꯟꯖꯤꯟ ꯇꯧꯔꯒ ꯌꯥꯝꯅ ꯅꯨꯉꯥꯏꯕ ꯃꯑꫭꯡꯗ ꯁꫭꯔ‌ ꯅꯥꯟꯅ ꯁꯥꯟꯅꯔ ꯁꯣꯔ ꯍꯥꯏꯕ ꯁꯣꯔ ꯁꯦ ꯌꯥꯝ ꯂꯨꯏꯀꯣ ꯅꯪ ꯀꯔꯤꯒꯨꯝꯕ ꯍꯦꯛ ꯁꯣꯔꯁꯤꯅ ꯍꯪꯕ꯭ꯔꯥ ꯑꯗꯨꯛꯀꯤ ꯃꯇꯤꯛ ꯀꯩ ꯍꯥꯏꯇꯥꯔꯦ ꯑꯥ ꯍꯛꯆꯥꯡꯗ ꯏꯪꯍꯟꯕ ꯃꯉꯃꯤ ꯃꯊꯛꯇ ꯅꯪꯅ ꯊꯃ ꯅꯃꯤꯦ ꯋꯥꯅ ꯇꯔ ꯉ ꯑꯣꯏ ꯇ ꯑꯗꯨꯛꯀꯤ ꯃꯇꯤꯛ ꯌꯥꯝ ꯑꯦꯟꯖꯣꯏꯃꯦꯟ ꯑꯣꯏꯕ ꯑꯁ ꯑꯁꯨꯝꯝ ꯃꯇꯥꯡꯁ‌ꯦ ꯌꯥꯝ ꯅꫭꯛꯅꯤꯡꯉꯤ ꯑꯗꯨꯗꯒꯤ ꯌꯥꯝ ꯃꯅꯨꯡꯁꯤꯕ ꯃꯑꫭꯡꯗ ꯅꯪ ꯅꯇꫭꯝꯇ ‌ꯈꯪꯕꯔꯥ ꯅꯪ ꯃꯊꯟꯗ ꯀꯥꯑꯃꯗ ꯅꯇꫭꯝꯗ ꯐꯝꯃꯣꯕ ꯈꯪꯕꯔꯥ ꯃꯤꯠ ꯃꯤꯠ ꯎꯨꯏꯏꯁꯜꯂꯒ ꯂꯩꯌ‌ꫭ ꯑꯗꯨ ꯁꫭꯔꯒ ꯅꯥꯟꯅ ꯁꯥꯟꯅꯔꯒ ꯅꯪꯅꯁꯅ ꯅꯊꯟꯗꯗ ꯋꯥꯈꯟꯖꯤꯅ ꯄꯥꯏꯔ ꯆꯠꯂꯨꯕ ꯑꯍꯥꯟꯕꯗ ‌ꯅꯪꯒꯤ ꯏꯃꯨꯡ ꯃꯅꯨꯡꯖꯤꯡꯖꯤ ꯈꯪꯕꯔꯥ ꯌꯥꯝꯅ ꯅꯨꯡꯁꯤꯕ ꯃꯑꯣꯡꯗ ꯑꯩꯈꯣꯏ ꯀꯩ ꯍꯥꯏꯇꯥꯔꯦ ꯑ ꯑꯩꯈꯣꯏꯒꯤ ꯅꯨꯡꯁꯤꯕ ꯁꯟꯇꯣꯛꯄ ꯍꯥꯏꯇꯥꯔꯦ ꯁꯝꯅ ꯍꯥꯏꯔꯕꯗ ꯑꯩ ꯅꯪ ꯅꯁꯥꯅ ꯃꯤꯠ ꯂꯨꯏꯁꯜꯂꯒ ꯐꯖꯅ ꯐꯝꯃꯒ ꯑꯩꯒꯤ ꯏꯃꯥꯥꯁ‌ꯦ ꯌꯥꯝ ꯅꯨꯡꯁꯤꯀꯣ ꯑꯩ ꯏꯃꯥꯁꯦ ꯀꯩ ꯍꯥꯏꯇꯥꯔꯦ ꯀꫭꯟꯕꯤꯒ‌ꯦꯀꯣ ꯑꯝꯇꯪ ꯅꯪ ꯅꯁꯥ ꯃꯤꯠ ꯁꯤꯗ ꯎꯨꯏꯁꯜꯂꯒ ꯅꯤꯡꯁꯤꯡꯉꯣ ꯑꯗꯨꯁꯨ ꯌꯥꯝ ꯅꯨꯡꯁꯤꯅꯦꯕ ꯅꯪ ꯆꯤꯆꯦꯁꯨ ꯅꯨꯡꯁꯤꯕ ꯑꯩ ꯏꯅꯥꯎꯄꯁꯨ ꯅꯨꯡꯁꯤꯕ ꯇꯞ ꯇꯞꯅ ꯅꯨꯡꯁꯤꯕ ꯍꯦꯟꯒꯠꯂꯛꯀꯅꯦꯕ ꯑꯗꯨꯗꯩ ꯃꯊꯪꯗ ꯑꯩꯈꯣꯏꯅ ꯇꯥꯕ ꯉꯇꯁꯨ ꯅꯨꯡꯁꯤꯀꯣ ꯑꯗꯩꯇꯩꯂꯣꯟꯁꯨ ꯃꯤ ꯌꯥꯝ ꯅꯨꯡꯁꯤꯀꯣ ꯁꯨꯝ ꯅꯨꯡꯁꯤꯕ ꯍꯦꯛꯇꯅ ꯅꯪ ꯅꯁꯥꯗ ꯈꯪꯕ ꯑꯗꯨꯗꯨꯕꯨ ꯀꯧꯏ ꯅꯁꯥꯗ ꯂꯚ ꯑꯦꯟ ꯍꯦꯄꯤꯅꯦꯁ ꯑꫭꯏꯔꯛꯄꯗꫭ ꯑꯗꯨꯗꯒꯤ ꯇꯞꯅ ꯇꯞꯅ ꯁꯨꯝ ꯁꯨꯝ ꯂꯩ ꯀꯥꯏ ꯁꯤꯗ ꯅꯪꯅ ꯅꯨꯡꯁꯤꯕ ꯁꯟꯗꫭꯛꯄꯗꫭ ꯋꯥꯈꯜꯅꯤ
ꯎꯝ
ꯑꯁꯤ ꯋꯥꯈꯜꯁꯦ ꯁꯟꯗꯣꯛꯄ ꯉꯝꯍꯜꯂꯤꯁꯦ ꯁꯤꯖꯦ ꯋꯥꯛꯆꯟ ꯃꯦꯃꯤ ꯅꯠꯇ꯭ꯔꯥ ꯁꯤ ꯃꯌꯥꯝꯖꯤꯡꯖꯦ ꯅꯪꯅꯥ ꯑꯃꯨꯛ ꯁꯟꯗꯣꯛꯄꯤꯒꯗꯕꯅꯦ ꯑꯗꯨꯝ ꯀꯥꯟꯗ ꯌꯥꯝꯅ ꯅꯨꯡꯁꯤꯕ ꯁꯪꯆꯥꯔꯗꯣ ꯑꯩꯈꯣꯏ ꯁꯝꯅ ꯍꯥꯏꯔꯕꯗ ꯃꯅꯤꯄꯨꯔꯗ ꯌꯥꯝ ꯏꯔꯥꯡ ꯇꯧꯗ꯭ꯔꯗꯤ ꯅꯨꯡꯁꯤꯕ ꯃꯤ ꯑꯃꯒꯅꯨ ꯃꯤ ꯑꯃ ꯅꯨꯡꯁꯤꯕ ꯈꯪꯅꯔ ꯁꯤꯖꯦ ꯋꯥꯛꯁꯟ ꯃꯌꯥꯝꯅ ꯁꯣꯛꯍꯜꯂꯛꯏ ꯅꯠꯇ꯭ꯔꯥ ꯑꯗꯣ ꯑꯇꯣꯞꯄ ꯀꯟꯇ꯭ꯔꯤ ꯈꯔꯗꯗꯤ ꯑꯇꯣꯞꯄ ꯀꯟꯇ꯭ꯔꯤ ꯈꯔꯗꯗꯤ ꯁꯨꯃꯥꯏ ꯇꯧꯗꯦꯕ ꯅꯨꯡꯁꯤꯕꯖꯦ ꯌꯥꯝꯅ ꯍꯦꯟꯅ ꯄꯤꯊꯣꯛꯑꯦꯕ ꯃꯌꯥꯝꯗ ꯋꯥꯈꯟ ꯃꯌꯥꯝ ꯍꯦꯟꯅ ꯅꯨꯡꯁꯤꯕ ꯄꯤꯈꯤꯕꯒꯨꯝꯕ ꯑꯗꯨꯗꯅꯦꯕ ꯑꯇꯣꯞꯄ ꯀꯟꯇ꯭ꯔꯤꯅ ꯌꯥꯝꯅ ꯑ ꯑꯥ ꯑ ꯑ ꯑꯗꯨꯗꯨꯅ ꯌꯥꯝ ꯌꯥꯝꯅ ꯍꯦꯜꯂꯛꯄ ꯁꯤꯒꯤ ꯅꯨꯡꯁꯤꯕꯒꯤ ꯃꯥꯏꯀꯩ ꯑꯗꯨꯗꯒꯤ ꯑꯈꫭꯏꯅꯥ ꯉꯥꯡꯊꯣꯛ ꯁꯛꯇꯣꯛꯄ ꯕꯦꯕꯥꯔ ꯂꯝꯆꯠ ꯍꯥꯏꯁꯦ ꯑꯩꯈꯣꯏꯅ ꯉꯥꯡꯊꯣꯔꯛꯏꯕ ꯑꯗꯒꯤ ꯋꯥꯉꯥꯡ ꯁꯉꯥꯡ ꯉꯥꯡꯉꯤ ꯃꯌꯥꯝꯁꯤꯡꯁꯦ ꯑꯩꯈꯣꯏꯅ ꯆꯝꯅ ꯉꯥꯡꯕ ꯃꯇꯝꯗ ꯀꯩꯗꯧꯅꯨꯡꯗꯥ ꯃꯤ ꯅꯨꯡꯁꯤꯗꯕꯤꯗ ꯅꯨꯡꯁꯤꯗꯅ ꯌꯥꯎꯔꯣꯏ ꯏꯃꯨꯡ ꯈꯔ ꯂꯩꯔꯝꯒꯅꯦꯕ ꯑꯗꯨꯛꯀꯤ ꯃꯇꯤꯛ ꯌꯥꯝꯅ ꯆꯝꯅ ꯋꯥ ꯉꯥꯡꯕ ꯄ꯭ꯂꯁ ꯃꯣꯏ ꯏꯃꯨꯡꯗꯤ ꯁꯨꯃꯥꯏ ꯇꯧꯋꯤꯀꯣ ꯃꯣꯏꯏꯃꯨꯡꯗꯤ ꯁꯨꯨꯃꯥꯏ ꯉꯥꯡꯏ ꯌꯥꯝ ꯀꯤꯖꯕꯩ ꯏꯃꯨꯡ ꯈꯔ ꯂꯩꯅꯤ ꯅꯣꯡꯉꯥꯗꯩ ꯅꯨꯃꯤꯠ ꯇꯥꯕ ꯈꯠꯄꯕ ꯏꯃꯨꯡ ꯈꯔ ꯂꯩꯅꯤ ꯑꯗꯨꯗꯒꯤ ꯑ ꯏꯪꯅ ꯆꯤꯛꯅ ꯂꯩꯇꯕ ꯑꯁꯤ ꯌꯥꯝꯅ ꯑꯩ ꯌꯥꯝꯅ ꯇ ꯏꯪꯉꯦꯕ ꯑꯩꯈꯣꯏ ꯏꯅꯨꯡꯗ ꯌꯥꯕ ꯑꯩꯈꯣꯏ ꯏꯅꯨꯡꯗ ꯅꯠꯇꯕꯖꯨ ꯑꯩꯈꯣꯏꯒꯤ ꯑꯩꯈꯣꯏꯒꯤ ꯊꯪꯅꯔꯤꯕ ꯂꯩꯁꯤꯡꯁꯦ ꯁꯤ ꯃꯌꯥꯝꯁꯦ ꯇꯥꯕ ꯃꯇꯝꯗ ꯃꯣꯏ ꯀꯩꯗꯧꯅꯣ ꯈꯪꯉꯦꯕ ꯀꯅꯥꯝꯇꯗ ꯊꯥꯖꯔꯣꯏꯕ ꯀꯅꯥꯝꯇꯗ ꯋꯥꯈꯟꯖꯦ ꯈꯟꯖꯜꯂꯣꯏꯕ ꯗꯨꯃꯛꯇꯗ ꯂꯥꯏꯊꯣꯛꯄꯤꯔꯛꯄꯅꯦꯕ ꯅꯣꯡꯃꯒꯤ ꯍꯤꯡꯗꯕ ꯌꯥꯗꯕꯒꯤ ꯅꯣꯡꯃꯗꯤ ꯍꯤꯡꯕꯅꯦꯕ ꯀꯣꯏꯅꯗꯤ ꯈꯪꯗꯕꯅꯤꯅ ꯑꯁꯤ ꯑꯁꯤ ꯑꯗꯨꯛꯀꯤ ꯃꯇꯤꯛ ꯑ ꯅꯪ ꯂꯥꯏꯅꯥꯗꯩꯗꯨ ꯍꯦꯟꯅ ꯆꯥ
ꯎꯝ
ꯅꯪꯒꯤ ꯋꯥꯈꯜꯂꯣꯟ ꯅꯪ ꯋꯥꯈꯜꯗꯗꯨꯅ ꯌꯥꯝꯅ ꯁꯥꯠ ꯆ ꯏꯪꯅ ꯍꯤꯡꯕ ꯃꯇꯝꯗ ꯁꯥꯎꯗꯅ ꯏꯪꯅ ꯑꯗꯨꯗꯩ ꯅꯨꯡꯁꯤꯅꯧꯑꯣꯡꯅ ꯍꯤꯡꯕ ꯑꯗꯨꯗ ꯅꯪꯉꯣꯟꯗ ꯂꯥꯏꯅꯥ ꯀꯗꯧ ꯂꯨꯞ ꯄꯛꯑꯣꯏ
ꯃꯥꯟꯅꯤ
ꯑꯗꯨꯨꯝ ꯂꯥꯛꯅꯦꯅꯤ ꯍꯕ ꯍꯥꯏꯗꯤ ꯃꯤꯑꯣꯏꯕꯅ ꯅꯨꯉꯥꯏꯕꯗꯤ ꯏꯟꯁꯨꯔꯦꯟꯁ ꯇꯧꯕ ꯑꯗꯨꯒꯤ ꯑ ꯀꯩ ꯍꯥꯏꯇꯥꯔꯦ ꯋꯥꯈꯟꯗ ꯁꯤ ꯃꯌꯥꯝꯁꯤꯅ ꯑꯅꯥꯕ ꯃꯌꯥꯝ ꯐꯃꯨꯡꯗ ꯀꯣꯛꯇꯣꯏꯖꯨ ꯂꯩꯔꯛꯏꯅꯦꯕ ꯈꯪꯕ꯭ꯔ
ꯎꯝ
ꯍꯅꯥꯔꯗ ꯄꯣꯠ ꯑꯗꯩ ꯆꯤꯟꯖꯥꯛ ꯆꯤꯟꯖꯥꯛ ꯑꯩꯈꯣꯏꯅ ꯆꯥꯔꯤꯕ ꯑꯗꯨ ꯃꯌꯥꯝꯖꯤꯡꯁꯦ ꯁꯤꯅ ꯂꯣꯏꯅ ꯇꯧꯍꯜꯂꯤ ꯉꯥꯛꯇꯅꯦꯕ